ꯑꯦ ꯅꯨꯡꯉꯥꯏ꯭ꯔꯤꯕ꯭ꯔꯣ ꯅꯪꯗꯤ
ꯅꯨꯡꯉꯥꯏꯕꯅ ꯂꯣꯏꯔꯦ ꯀꯩꯗꯧꯔꯤꯅꯣ
ꯆꯞ ꯐꯅꯒ ꯂꯩꯦꯅꯦ
ꯀꯔꯤ ꯃꯊꯦꯜ ꯇꯧꯔꯒꯦ ꯉꯁꯤꯗꯤ
ꯅꯨꯡꯗꯥꯡꯗ ꯌꯦꯟ ꯆꯥꯕ ꯑꯗꯣ ꯈꯔ ꯂꯩꯕ ꯑꯗꯨ ꯆꯥꯒꯦꯅ ꯇꯧꯋꯦ
ꯅꯨꯡꯉꯥꯏꯔꯦꯍꯦ ꯃꯤꯗꯤ ꯌꯦꯟ ꯆꯥꯈ꯭ꯔꯅꯤꯅ ꯍꯥꯏꯣꯏꯗꯤ ꯑꯩꯈꯣꯏꯗꯤ ꯑꯣꯛꯁꯥ ꯊꯣꯡꯕꯗꯣ ꯆꯥꯕ ꯉꯝꯗꯕꯒꯤ ꯅꯪ ꯉꯟꯅ ꯍꯥꯟꯅ ꯊꯣꯡꯕ ꯀꯦꯖꯤ ꯇꯪꯈꯥꯏ ꯈꯔ ꯑꯣꯏꯔꯁꯨ ꯅꯨꯄꯤ ꯏ ꯆꯦꯒ ꯑꯩꯈꯣꯏꯅꯤ ꯈ ꯂꯥꯎꯧꯕꯒꯤ ꯂꯩꯕꯒꯤ ꯅꯨꯄꯤ ꯅꯨꯄꯤꯅꯗꯤ ꯄꯥꯛ ꯆꯥꯕ ꯉꯝꯗꯦꯅ
ꯑꯥ
ꯇꯪꯈꯥꯏ ꯂꯧꯕꯗꯣ ꯆꯔꯥ ꯃꯔꯤ ꯇꯥꯔꯦ ꯉꯝꯗꯦ ꯑꯩꯁꯨ ꯄꯥꯛ ꯍꯩꯅꯗꯦꯕꯀꯣ ꯑꯗꯨꯝ ꯆꯥꯕ ꯆꯥꯔ ꯗꯤ ꯃꯇꯨꯝ ꯑꯃꯗ ꯍꯦꯟꯅ ꯆꯥꯗꯦꯕ
ꯌꯥꯝ ꯆꯥꯕ ꯉꯝꯗꯦꯗ
ꯍꯣꯏ ꯑꯗꯨꯒꯤ ꯅꯁꯤꯗꯤ ꯀꯥꯏ ꯆ ꯇꯦ ꯅꯣ
ꯉꯁꯤ ꯑꯁ ꯀꯣꯏꯕ ꯆꯠꯁꯦ ꯔꯟ ꯇꯧꯤꯅꯦ
ꯀꯅꯥ ꯀꯅꯥꯔꯣꯅꯦ ꯅꯨꯡꯉꯥꯏꯌꯦꯀ ꯃꯤꯗꯤ
ꯑꯩꯈꯣꯏ ꯂꯩꯃꯤꯟꯅꯕ ꯃꯤꯒ ꯆꯠꯁꯤꯔꯥꯅ ꯈꯜꯂꯤꯅꯦ
ꯑꯁ ꯆꯠꯂꯣꯅꯦ ꯅꯨꯡꯉꯥꯏꯗꯣꯏꯅꯤꯅꯦ ꯑꯩꯈꯣꯏ
ꯑꯩꯁꯨ ꯃꯊꯪꯒꯤ ꯍꯞꯇꯥꯗ ꯏꯆꯦꯒ ꯑꯩꯈꯣꯏꯅꯤ ꯑꯩꯈꯣꯏ ꯑꯩꯅ ꯂꯥꯏꯛ ꯅꯠꯇꯕ ꯑꯇꯣꯞꯄꯗꯀꯣ ꯑ ꯀꯩꯅꯣ ꯑ ꯒꯥꯔꯤ ꯇꯣꯡꯑꯒ ꯀꯣꯏꯕ ꯆꯠꯇꯣꯏꯅꯦ ꯅꯨꯃꯤꯠ ꯑꯅꯤ ꯑꯍꯨꯝ
ꯑꯣ ꯅꯨꯡꯉꯥꯏꯅꯦ ꯑꯗꯨꯗꯤ ꯣ ꯅꯨꯡꯉꯥꯏꯕꯅꯦ ꯑꯗꯨꯃꯥꯏꯅ ꯆꯠꯄꯁꯨ
ꯍꯣꯏ ꯍꯥꯏꯕꯗꯤ ꯊꯕꯛꯁꯨ ꯂꯩꯇꯕꯅꯤ ꯑꯩꯁꯨ ꯊꯕꯛꯁꯨ ꯇꯧꯗꯦ ꯑꯗꯨ ꯏ ꯆꯦꯗꯤ ꯍꯧꯖꯤꯛꯁꯦ ꯀꯩꯅꯣꯝ ꯃꯣꯏ ꯑꯩ ꯁꯥꯇ꯭ꯔꯥꯁꯤꯡꯅ ꯀꯩꯅꯣ ꯂꯧꯊꯣꯛꯑꯦꯕ ꯁꯨꯇꯤ ꯂꯧꯊꯣꯛꯑꯦꯕꯀꯣ ꯑꯗꯨꯒꯤ ꯃꯥꯗ ꯑꯗꯨꯝ ꯂꯩꯕ
ꯑꯣ
ꯑꯗꯩ ꯑꯩꯈꯣꯏꯅꯤꯒꯤ ꯅꯨꯡꯉꯥꯏꯖꯕ ꯍꯥꯏꯕ ꯑꯁꯤꯅꯦꯗ ꯃꯃꯥꯅ ꯑꯥꯔꯣꯝ ꯃꯥ ꯍꯧꯖꯤꯛ ꯑꯩꯈꯏꯅꯤ ꯆꯠꯀꯗꯕꯗꯣ
ꯑꯥ
ꯇꯥꯐꯝꯒꯨꯝꯕ ꯀꯔꯤꯒꯨꯝꯕ ꯐꯖ ꯐꯖꯕ ꯌꯥꯝ ꯂꯩꯑꯦ ꯍꯥꯏꯅ ꯃꯃꯥꯟꯅꯕꯤꯅ ꯀꯩꯅꯣ ꯍꯥꯏꯔꯛꯑꯦꯕ
ꯑꯣ
ꯀꯣꯏꯔꯛꯑꯣ ꯍꯥꯏꯌꯦ ꯑꯗꯨ ꯑꯩꯈꯣꯏ ꯇ꯭ꯔꯦꯟꯗꯗꯤ ꯆꯠ
ꯎꯝ ꯅꯉꯥꯏꯗ ꯃꯥꯅꯅꯦ ꯑꯗꯨ ꯗ
ꯈꯪꯗꯦ ꯏꯆꯦꯈꯣꯏ ꯏꯅꯤ ꯈꯛ ꯑꯣꯏꯕꯅꯤꯅꯦ ꯅꯨꯡꯒꯤ ꯅꯨꯡꯉꯥꯏꯈꯩꯅꯤꯗ ꯃꯣꯏ ꯑꯇꯣꯞꯄꯗꯗꯤ ꯆꯠꯅꯤꯡꯉꯥꯏ ꯑꯣꯏꯔꯁꯨ ꯁꯨ ꯌꯥꯝꯅ ꯀꯥ ꯍꯦꯟꯅꯗꯤ ꯂꯥꯞꯅ ꯆꯟꯅꯤꯡꯗꯕ
ꯑꯥ
ꯅꯪꯗꯤ ꯀꯃꯥꯏ ꯆꯠꯇꯣꯏꯕ
ꯑꯩꯗꯤ ꯁꯨꯝ ꯌꯨꯝꯗ ꯂꯩꯕꯁꯦ ꯅꯨꯡꯉꯥꯏꯇꯦ ꯍꯥꯏꯅ ꯃꯄꯥꯟ ꯊꯣꯛꯇꯦ ꯇꯧꯕꯅꯤꯗ
ꯑ ꯅꯪꯗꯤ ꯒꯥꯔꯤꯗ ꯆꯠꯇꯣꯏꯔꯥ ꯅꯠꯇ꯭ꯔꯒ ꯀꯃꯥꯏꯅ ꯆꯠꯇꯣꯏꯅꯣ ꯍꯥꯏꯕ
ꯑ ꯒꯥꯔꯤꯗ ꯆꯠꯈꯤꯅꯤ ꯑꯣꯛꯇꯣꯒꯨꯝꯕꯗ
ꯑꯣ ꯅꯨꯡꯉꯥꯏꯕꯅꯦ ꯑꯗꯨꯁꯨ ꯑꯣꯟꯅꯤꯡꯗꯕꯒꯤ ꯅꯨꯡꯉꯥꯏꯕꯅꯦ
ꯑ ꯑꯣꯇꯣꯅ ꯍꯦꯟꯅ ꯅꯨꯡꯉꯥꯏꯔꯣꯏ ꯑꯩꯈꯣꯏꯒꯤꯗꯤ
ꯍꯣꯏ ꯅꯪꯗꯤ ꯂꯝꯕꯤ ꯂꯝꯍꯥꯡ ꯆꯠꯄ ꯀꯥꯟꯗ ꯑꯣꯕ ꯈꯣꯠꯄ ꯄꯁꯨ ꯇ ꯇꯗ
ꯃꯔꯛ ꯃꯔꯪꯗꯤ ꯇꯧꯕꯅꯦ ꯍꯧꯖꯤꯛꯀꯥꯟꯗꯤ ꯇꯣꯈꯩꯗ ꯎꯝ
ꯑꯩꯗꯤ
ꯐꯔꯤ
ꯀꯩꯅꯣ ꯃꯇꯝꯗ ꯑꯩꯅ ꯏꯂꯚꯦꯟ ꯇꯨꯋꯦꯜꯕ ꯀꯥꯔꯤꯉꯩꯗ ꯏꯆꯦ ꯑꯃ ꯑꯩꯈꯣꯏ ꯑꯩꯈꯣꯏ ꯈꯨꯂꯣꯡꯝꯒꯤ ꯏꯆꯦ ꯑꯃ ꯂꯩꯌꯦ
ꯑꯥ
ꯑꯗꯣ ꯑꯩꯈꯣꯏꯅꯤꯁꯦ ꯃꯥꯅ ꯑ ꯀꯩꯅꯣꯒꯤ ꯘꯔꯤꯗꯣ ꯍꯥꯏꯕꯗꯤ ꯈꯔ ꯃꯃꯜ ꯑꯍꯣꯡꯕ ꯘꯔꯤꯗꯣ ꯑꯗꯨ ꯇꯣꯡꯉꯒ ꯆꯠꯁꯦ ꯍꯥꯏ ꯑꯩ ꯑꯩꯅ ꯑꯦ ꯑꯩ ꯇꯣꯡꯕ ꯉꯝꯗꯧ ꯃꯥꯟꯗꯦ ꯍꯥꯏꯌꯦꯕꯀꯣ ꯑꯦ ꯃꯥꯅ ꯉꯝꯅꯤ ꯍꯥꯏ ꯑꯗꯨꯕꯨ ꯀꯔꯤ ꯊꯧꯕ꯭ꯔꯥ ꯍꯥꯏꯕꯤꯕ
ꯑ
ꯆꯠ ꯍꯣꯏꯅꯦ ꯆꯠꯂꯨꯁꯤꯅꯦ ꯍꯥꯏꯔ ꯇꯣꯡꯉꯦ ꯑꯁ ꯑꯩꯅ ꯋꯥ ꯆꯕꯁꯤꯗꯤꯀꯣ ꯑꯩꯅ ꯂꯩꯐꯝ ꯌꯧꯔꯒ ꯋꯥꯃꯟꯕꯒꯤ ꯑ ꯍꯦꯛ ꯂꯥꯛꯑꯒ ꯑꯩꯗꯣ ꯎꯝ ꯋꯥꯏ ꯍꯥꯏꯅ ꯇꯨꯝꯃꯁꯨ ꯍꯦꯟꯅ ꯋꯥꯔꯅꯤꯅ ꯑꯗꯨ ꯈꯨꯗꯛꯇ ꯆꯠꯂꯒ ꯏꯔꯨꯔꯕꯅꯤ ꯏꯔꯨꯔꯒ ꯏꯔꯨꯕ ꯂꯣꯏꯔ ꯇꯨꯝꯕꯗ ꯅꯨꯃꯤꯠ ꯑꯗꯨꯝ ꯑꯌꯨꯛꯇꯪ ꯉꯟꯅ ꯂꯥꯛꯑꯒ ꯅꯨꯡꯊꯤꯟ ꯍꯧꯒꯠ ꯕꯤꯗꯣ ꯈꯪꯕ꯭ꯔꯥ ꯀꯣꯛ ꯉꯥꯎꯍꯟꯕꯒꯤꯦ ꯑꯃꯨꯛꯀ ꯃꯊꯪ ꯅꯨꯃꯤꯠꯇ ꯑꯌꯨꯛ ꯛꯇ ꯍꯧꯒꯠꯂꯤꯉꯤꯅꯦ ꯅꯪꯗꯤ ꯑꯗꯨꯒꯨꯝꯕ ꯇꯧꯗꯦ
ꯑꯁ ꯑꯩꯁꯨ ꯇꯧꯕꯅꯦ ꯑꯗꯨꯒ ꯑꯗꯨꯒꯨꯝꯕꯗ ꯒꯥꯔꯤꯗ ꯇ ꯎꯣꯡꯕꯗꯣ ꯌꯥꯝ ꯋꯥꯏꯦ ꯑꯩꯁꯨ ꯑꯣꯛꯄꯅꯦ
ꯎꯝ
ꯆꯥꯟꯗꯤ ꯂꯝꯕꯤ ꯑꯗꯨꯝ ꯆꯠꯂꯅꯤꯅ ꯈꯔꯗꯤ ꯐꯥꯔꯦꯗ
ꯎꯝ ꯅꯪ ꯍꯥꯟ ꯏꯕꯇꯣ ꯀꯔꯕꯥꯔ ꯄ꯭ꯔꯤꯍꯕ ꯅꯪꯅ ꯂꯩꯕꯗ ꯅꯋꯥꯃꯨꯛ ꯅꯣꯡ
ꯌꯥꯝꯝ
ꯅꯅ ꯍꯧꯖꯤꯛ ꯂꯩꯕꯗꯨꯅꯦ ꯋꯥꯃꯨꯛ ꯅꯨꯡꯉꯥꯏꯇꯕ ꯃꯥꯜꯂꯦ
ꯑꯣ ꯇꯥꯕ꯭ꯔꯣ ꯍꯧꯖꯤꯛꯇꯤ
ꯇꯥꯏꯌꯦ ꯇꯥꯏꯌꯦ ꯅꯪ ꯂꯦꯡꯕ ꯑꯣꯏꯔꯝꯅꯤꯀꯣ
ꯑ
ꯅꯪꯒꯤꯔꯣꯝꯗꯣ ꯂꯩ ꯅꯪꯒꯤꯔꯣꯝꯗꯣ ꯀꯩꯅꯣ ꯇꯧꯔꯦ ꯅꯨꯡꯁꯤꯕꯂꯦꯀꯣ ꯅꯪꯁꯦ ꯇꯔꯣ
ꯑ ꯇꯥꯏꯌꯦ ꯇꯥꯏ ꯀꯑꯦꯒ ꯀꯣꯟꯁꯦ
ꯇꯥꯏꯑꯌꯦ ꯐꯖꯅ ꯁꯦꯡꯅ ꯇꯥꯏꯌꯦ ꯑꯩꯅ ꯍꯥꯏꯕꯗꯤ ꯅꯪꯅ ꯂꯩꯔꯒ ꯇꯧꯔꯝꯒꯗꯧꯕ ꯀꯟꯗꯤꯁꯟꯗꯣ ꯈꯜꯂꯒ ꯅꯨꯡꯁꯤ ꯍꯥꯏꯕ
ꯂꯦꯞꯅꯦꯕ ꯀꯄꯃꯦꯏ ꯑꯗꯨꯃꯥꯏꯅ ꯇꯧꯕꯅꯦ ꯑꯩꯅ
ꯑꯥ ꯑꯁ ꯑꯩꯈꯣꯏ ꯅꯣꯏꯔꯣꯝꯗꯤ ꯎ ꯎꯆꯦꯒꯒꯨꯝꯕ ꯀ ꯍꯣꯏ ꯁꯥꯏꯌꯦ ꯅꯨꯡꯁꯥꯗꯤ ꯌꯥꯝ ꯁꯥꯏꯌꯦ ꯋꯥꯔꯤ ꯐꯖ ꯐꯖꯕ ꯍꯥꯏꯔꯛꯑꯣꯅꯦ ꯀꯣ ꯊꯥꯏꯅꯒꯤ ꯅꯨꯡꯁꯤꯌꯦꯅꯦ ꯑ
ꯊꯥꯏꯅꯒꯤ ꯋꯥꯔꯤꯁꯦ ꯑ ꯉꯍꯥꯟꯀꯣ
ꯑꯥ
ꯅꯨꯄꯥ ꯑꯃ ꯀꯣꯜ ꯇꯧꯔꯛꯄ ꯑꯗꯨꯁꯨ ꯑ ꯅꯝꯕꯔꯗꯅꯦ ꯋꯥ
ꯍꯣꯏ
ꯁꯨꯝ ꯃꯇꯝ ꯂꯩꯔꯒ ꯅꯦꯛ ꯈꯥꯏꯕꯗꯧ ꯥꯏꯕꯅꯤ
ꯅꯨꯡꯉꯥꯏꯕꯅꯦ ꯑꯩꯅ ꯑꯩꯅꯁꯨ ꯊꯥꯏꯅꯗꯣ ꯇꯥꯕ꯭ꯔꯣ ꯊꯥꯏꯅꯗꯣ ꯑꯃ ꯑꯗꯨꯝ ꯇꯧꯔꯝꯕ ꯑꯃ ꯌꯥꯎꯋꯦ ꯑꯗꯨ ꯑꯁ ꯑꯩꯗꯤ ꯎꯕꯨ ꯎꯅꯗꯦꯗ ꯏꯀꯥꯏꯕꯒꯤ ꯑꯗꯨꯝ ꯇ ꯊꯣꯛꯈ꯭ꯔꯦ
ꯑꯩꯗꯤ ꯑꯗꯨꯝ ꯁꯨꯝ ꯁꯨꯝ ꯑ ꯀꯅꯥꯅꯣ ꯈꯪꯗꯕ ꯔꯣꯝꯗ ꯈꯪꯅꯕꯒꯤ ꯏꯁꯥꯗ ꯀꯩꯅꯣ ꯇꯧꯕꯗꯣ ꯑꯗꯨꯃꯥꯏꯅ ꯇꯧꯕꯒꯤ ꯀꯩꯅꯣ ꯇꯧꯗ꯭ꯔꯦ ꯑ ꯃꯥꯅꯗꯤ ꯍꯥꯏꯔꯛꯄꯅꯦꯍꯦ ꯈꯪꯗꯦꯗ
ꯏꯍ ꯑꯗꯨ ꯍꯥꯏꯔꯒ ꯑꯩꯈꯣꯏꯒꯤꯔꯣꯝꯗ ꯎꯆꯦꯛ ꯑꯩꯅ ꯍꯧꯖꯤꯛ ꯂꯩꯔꯤꯁꯦ
ꯑꯥ
ꯌꯣꯒꯥ ꯎꯆꯦꯛꯀꯤ ꯃꯀꯣꯟꯒ ꯆꯞ ꯃꯅꯌꯦꯦ ꯌꯦꯣꯡꯁꯨꯗ ꯃꯥꯂꯌꯦꯦ ꯎꯆꯦꯛꯁꯨꯗ ꯃꯥꯂ
ꯑꯣ
ꯎꯆꯦꯛ ꯑꯩꯗꯤ ꯍꯧꯖꯤꯛ
ꯎꯆꯦꯛ ꯎꯆꯦꯛꯁꯨ ꯂꯥꯛꯄꯅꯦ ꯑꯩꯈꯣꯏꯔꯣꯝꯗꯁꯨ
ꯑꯣ ꯂꯥꯛꯄ꯭ꯔꯣ
ꯎꯝ
ꯅꯨꯡꯗꯤ ꯅꯨꯡꯉꯥꯏꯕꯅꯦꯀꯣ
ꯎꯝ ꯅꯨꯡꯁꯤꯌꯦꯃꯣꯏꯗꯝ
ꯍꫭꯏ
ꯎꯆꯦꯛꯁꯨ ꯌꯦꯡꯕ ꯅꯨꯡꯉꯥꯏꯔꯅꯦ
ꯍꯣꯏ ꯅꯨꯡꯉꯥꯏꯌꯦꯦ ꯅꯪꯗꯤ ꯀꯔꯝꯍꯥꯏ ꯑꯗꯨꯝ ꯅꯊꯟꯗ ꯂꯩꯔꯛ ꯃꯇꯝ ꯂꯦꯟꯕ꯭ꯔꯣ
ꯎꯝ ꯊꯟꯅꯗꯔꯕ ꯃꯇꯝ ꯂꯅꯅꯦ ꯇꯨꯝꯒꯅꯤ
ꯑꯩꯗꯤ ꯑꯩꯅ ꯀꯔꯝꯍꯥꯏꯅ ꯂꯦꯟꯒꯦꯔꯥ ꯍꯥꯏꯔ ꯀꯥꯟꯗ ꯑꯩꯅ ꯂꯦꯟꯕꯗꯤꯀꯣ ꯑꯩꯈꯣꯏꯒꯤ ꯊꯣꯡꯅꯥꯎ ꯃꯅꯥꯛꯇ ꯃꯔꯛꯇ ꯍꯧꯗꯣꯡ ꯂꯥꯛꯑꯦꯕ
ꯑꯣ
ꯇꯧꯒꯦꯔꯥ ꯍꯥꯏꯅ ꯑꯩꯅ ꯍꯧꯗꯣꯡ ꯌꯦꯡꯕ ꯌꯦꯡꯕ ꯏꯆꯦꯗ ꯑꯩꯅ ꯑꯩ ꯍꯧꯗꯣꯡꯒꯤ ꯋꯥꯔꯤ ꯏꯕ ꯍꯩꯗꯧ ꯃꯥꯜꯂꯦ ꯍꯥꯏꯕ
ꯑꫭ
ꯑꯗꯨꯝ ꯅꯣꯡꯃ ꯑꯃꯨꯛ ꯍꯧꯗꯣꯡꯒꯦ ꯍꯧꯗꯣꯡꯁꯦ ꯀꯔꯝꯍꯥꯏꯅ ꯇꯧꯕ꯭ꯔꯥ ꯍꯥꯏꯕꯁꯦ ꯑꯩꯅ ꯐꯖꯅ ꯌꯦꯡꯉꯅꯤꯀꯣ ꯑꯃꯨꯛ ꯅꯣꯡꯃꯅ
ꯑꯗꯣ ꯑꯃꯨꯛꯀ ꯌꯦꯣꯡꯗꯣ ꯌꯥꯝ ꯂꯩꯌꯦꯕ ꯑꯁ ꯌꯣꯡꯕꯨ ꯌꯦꯡꯕꯗꯤ ꯀꯌꯥꯃꯨꯛ ꯅꯨꯡꯉꯥꯏꯕ꯭ꯔꯥ ꯅꯪ ꯈꯪꯗꯕꯩꯅꯦ ꯌꯣꯡꯗꯤ ꯃꯣꯏꯗꯤ ꯑꯩꯈꯣꯏꯒ ꯆꯕꯅꯦ ꯍꯩꯇ꯭ꯔꯥ ꯑꯗꯨꯒꯤ ꯑꯩꯈꯣꯏꯅ ꯇꯦꯔꯦꯁ ꯃꯊꯛꯇ ꯐꯤ ꯐꯧꯕꯁꯤꯡꯗꯣ ꯃꯣꯏꯅ ꯄꯥꯏꯔꯒ ꯁꯥꯟꯅꯔꯒ ꯂꯩꯔꯝꯕꯅꯦ ꯑꯗꯨꯒꯤ ꯑꯩꯅ ꯑꯩ ꯐꯤꯒꯨꯝꯕ ꯐꯥꯎꯔꯗꯤ ꯇ꯭ꯔꯦꯁ ꯃꯊꯛꯇ ꯂꯦꯞꯄ ꯂꯩꯇ꯭ꯔꯦ ꯍꯥꯏꯗꯤ ꯃꯣꯏ ꯍꯦꯛꯇ ꯀꯥꯕꯅꯤ ꯃꯣꯏꯅ ꯍꯦꯛꯇ ꯁꯥꯟꯅꯔꯝꯃꯦꯕ
ꯑꯥ ꯄꯜꯂꯦ ꯑꯗꯨꯕꯨ ꯑꯩꯈꯣꯏ ꯑꯩꯈꯣꯏꯒꯤ ꯗ꯭ꯔꯦꯁ ꯁꯅꯥꯎꯗꯣ ꯑꯩꯗꯤ ꯇꯜꯂꯦ ꯃꯣꯏꯅ
ꯑꯩꯈꯣꯏꯒꯤ ꯐꯤꯔꯣꯟꯜꯗꯣ ꯃꯣꯏꯅ ꯍꯦꯛ ꯍꯦꯛ ꯑꯗꯨꯃꯥꯏꯅ ꯇꯧꯋꯦꯕ ꯑꯩ ꯅꯃ ꯁꯣ ꯃꯣꯏꯁꯦ ꯑꯩꯈꯣꯏꯕꯨ ꯎꯔꯗꯤ ꯍꯦꯛꯇ ꯆꯦꯟꯒꯦ ꯇꯧꯋꯦꯕ
ꯑꯥ
ꯗꯤ ꯌꯥꯝꯅ ꯅꯨꯡꯁꯤ ꯅꯨꯡꯁꯤꯕꯁꯨ ꯂꯥꯛꯑꯦꯕ ꯈꯪꯕ꯭ꯔꯥ
ꯑ
ꯑꯗꯨꯝ ꯍꯦꯛ ꯌꯦꯡꯉꯀꯥꯟꯗ ꯅꯨꯡꯁꯤꯕ ꯐꯥꯎꯕꯁꯤꯡꯗꯣ ꯖꯨꯝꯂꯥ ꯑꯦ ꯌꯥꯝ ꯅꯣꯛꯅꯤꯡꯕꯅꯦ
ꯑꯁꯤꯡꯗ ꯅꯨꯡꯁꯤ ꯌꯥꯏꯗꯤꯑꯣꯡꯅ
ꯍꯥꯥ
ꯃꯆꯥꯁꯤꯡꯗ ꯅꯨꯡꯁꯤꯌꯦꯕ
ꯍꯣꯏꯅꯦ ꯑꯩ ꯃꯆꯥꯁꯤꯡꯗꯤ ꯈꯨꯅꯨꯡꯁꯤꯗꯤ ꯍꯥꯏꯔꯨꯔꯅꯨ ꯍꯣꯏ
ꯃꯣꯏꯒꯤ ꯈꯨꯠꯁꯨ ꯑꯩꯈꯣꯏꯒꯤ ꯈꯨꯠꯒ ꯆꯞ ꯃꯥꯟꯅꯕꯅꯦꯀꯣ
ꯍꯣꯏ ꯍꯣꯏ ꯃꯅꯦ ꯍꯣꯏ
ꯅꯨꯡꯁꯤꯕꯗꯣ
ꯍꯣꯏ ꯌꯥꯝ ꯅꯨꯡꯁꯤꯌꯦ
ꯍ
ꯅꯍꯥꯟꯁꯨ ꯑꯩꯈꯣꯏꯒꯤ ꯊꯣꯡꯅꯥꯎꯗ ꯆꯪꯉꯦ
ꯑꯣ
ꯊꯣꯡꯅꯥꯎꯗ ꯆꯥꯡꯉꯥꯡ ꯑꯩꯗꯣ ꯑꯥ ꯑꯗꯨꯒꯤ ꯌꯣꯡ ꯃꯆꯥꯗꯣ ꯑꯉꯥꯡ ꯑꯣꯏꯕꯀꯣ ꯑꯗꯨ ꯑꯩꯅ ꯑꯗꯨꯝ ꯇꯥꯟꯊꯣꯛꯀꯦ ꯍꯥꯏꯔꯁꯨ ꯅꯨꯡꯁꯤꯕ ꯇꯥꯟꯊꯣꯛꯇ꯭ꯔꯗꯤ ꯑꯗꯨꯝ ꯃꯣꯠꯍꯟꯗꯣꯏꯕ ꯑꯗꯨꯒꯤꯩꯅ ꯍꯣꯏꯒꯁꯦ ꯂꯧꯊꯣꯛꯑꯒ ꯄꯤꯔꯤꯅꯦ ꯑꯗꯨ ꯈꯨꯠꯅ ꯄꯤꯔꯗꯤ ꯂꯧꯗꯦꯕ ꯑꯩꯈꯣꯏꯒꯤꯁꯦ ꯍꯥꯏꯕꯗꯤ ꯑ ꯃꯥꯅ ꯐꯝꯃꯦꯅ ꯑꯩꯅ ꯍꯦꯛꯇ ꯃꯇꯥꯏꯗ ꯊꯝꯕꯤꯅꯦꯕ ꯑꯗꯨꯝ ꯃꯇꯥꯏꯗ ꯊꯝꯃꯁꯤ ꯃꯥꯥꯟꯅ ꯑꯗꯨꯝ ꯂꯧꯈ꯭ꯔꯅꯤ
ꯑꯣ
ꯑꯗꯩ ꯑꯗꯨꯝ ꯂꯧꯈ꯭ꯔꯕꯅꯤꯅ ꯍꯥꯏꯗꯤ ꯃꯣꯏ ꯑꯗꯨꯝ ꯄꯤꯖꯐꯩ ꯑꯗꯨꯝ ꯂꯥꯛꯑꯦꯕ ꯈꯪꯕ꯭ꯔꯥ ꯑꯩꯕꯨ ꯈꯪꯕꯒꯤ ꯑ
ꯑ ꯃꯤ ꯅꯨꯡꯁꯤꯒꯤ ꯇꯥꯏꯞꯇ ꯇꯧꯔꯝꯕꯤꯒꯤꯅꯦ ꯅꯪꯅ
ꯍꫭꯏ ꯑꯩꯉꯣꯟꯗ ꯌꯥꯝ ꯅꯨꯡꯁꯤꯔꯨꯔꯕ꯭ꯔꯥ ꯈꯪꯗꯦ
ꯑꯗꯨꯝ ꯈꯪꯕ ꯆꯥꯠꯅꯤ ꯃꯣꯏꯁꯨ ꯅꯨꯡꯁꯤꯕ ꯃꯇꯧꯗ
ꯍꯨꯏꯒꯨꯝꯕꯁꯨ ꯑꯩꯈꯣꯏꯕꯨ ꯀꯣꯏꯅ ꯂꯨꯅ ꯇꯧꯔꯗꯤ ꯅꯨꯡꯁꯤꯕꯅꯦ
ꯎꯝ ꯅꯨꯡꯁꯤꯕꯅꯦ ꯃꯣꯏ ꯃꯁꯛ ꯈꯪꯕꯅꯦ ꯅꯨꯡꯁꯤꯕ ꯃꯁꯛ
ꯍꯣꯏ ꯍꯨꯏꯒꯨꯝꯕꯁꯤꯗꯤ ꯑꯩꯗꯤ ꯍꯨꯏꯗꯤ ꯍꯣꯏ ꯌꯥꯝ ꯅꯨꯡꯁꯤꯗꯕꯗꯤ ꯅꯠꯇꯦ ꯑꯗꯨꯕꯨꯀꯣ ꯑꯩꯗꯤ ꯑꯉꯥꯡ ꯃꯆꯥꯗꯤ ꯊꯤꯅ ꯅꯨꯡꯁꯤꯌꯦ ꯃꯤ ꯑꯇꯣꯞꯄꯅ
ꯍꯣꯏꯒꯨꯝꯕ ꯄꯥꯝꯗꯗꯤ ꯄꯥꯝꯗꯁ ꯇꯜꯂꯤ ꯃꯥꯒꯤ ꯊꯤꯗꫭ
ꯍꯣꯏꯅꯦ ꯑꯩꯈꯣꯏ ꯆꯤꯡ ꯂꯣꯝꯗ ꯂꯣꯏꯕꯕꯨꯗꯤ ꯑꯗꯨꯒꯨꯝꯕ ꯑꯃꯣꯠ ꯑꯀꯥꯏꯗꯤ ꯄꯥꯛ ꯌꯥꯎꯗꯕꯅꯦꯗ
ꯎꯝ
ꯑꯗꯨꯝ ꯎ ꯐꯕꯅꯦꯕ ꯌꯥꯝꯅ
ꯌꯣꯛꯂꯗꯤ ꯅꯨꯡꯁꯤꯌꯦ ꯑꯗꯨꯕꯨ ꯑꯗꯨꯒꯨꯝꯕ ꯃꯇꯝꯁꯨ ꯂꯩꯇꯦ ꯑꯗꯨꯒꯤ ꯌꯥꯝ ꯄꯥꯝꯕꯗꯤ ꯅꯠꯇꯦ ꯍꯥꯏꯗꯤ ꯀꯨꯏꯗꯣ
ꯑꯁ ꯑꯩꯈꯣꯏꯒꯤ ꯍꯨꯏ ꯌꯥꯝ ꯅꯨꯡꯁꯤꯕ
ꯑꯍꯨꯝ ꯂꯩꯔꯝꯃꯦ ꯏꯃꯥꯟꯅꯕꯤ ꯑꯁꯤ ꯇꯝꯄꯥꯛꯇ ꯂꯩꯕ ꯏꯃꯥꯟꯅꯕꯤꯅ ꯑꯩꯉꯣꯟꯗ ꯄꯤꯔꯛꯄ꯭ꯔ ꯑꯗ
ꯑꯥ
ꯑꯩ ꯑꯩ ꯂꯥꯛꯑꯗꯤꯀꯣ ꯍꯔꯥꯎꯕꯒꯤ ꯍꯦꯛꯇ ꯆꯣꯡꯕꯤ ꯁꯥꯟꯅꯕꯤ ꯇꯧꯔ ꯂꯩꯕꯅꯦꯕ
ꯅꯨꯡꯁꯤꯕꯅꯦ
ꯒ
ꯍꯣꯏ
ꯑꯩꯈꯣꯏꯅ ꯐꯝꯃꯛ ꯍꯥꯏꯔꯗꯤ ꯑꯃꯨꯛ ꯐꯝꯕꯀꯣ ꯃꯣꯏꯗ
ꯍꯣꯏ ꯇꯧꯋ
ꯎ
ꯍꯨꯏꯒꯨꯝꯕ ꯍꯧꯗꯣꯡꯒꯨꯝꯕ
ꯎꯝ
ꯑꯩꯗꯤ ꯑꯩꯈꯣꯏ ꯂꯩꯀꯥꯏꯗꯤ ꯍꯨꯏ ꯍꯧꯗꯣꯡꯗꯤ ꯍꯥꯏꯔꯨꯔꯅꯨ ꯑ ꯀꯩꯅꯣꯐꯥꯎ ꯑꯉꯥꯡ ꯃꯆꯥꯁꯤꯡꯐꯣ ꯑꯩꯅ ꯇꯝꯄꯥꯛꯇꯒꯤ ꯆꯤꯡꯍꯜꯂꯛꯑꯗꯤ
ꯎꯝ
ꯆꯦꯜ ꯂꯥꯛꯑꯦ ꯏ ꯆꯦꯜ ꯂꯥꯛꯑꯦ ꯍꯥꯏꯅ ꯍꯦꯛꯇ ꯆꯦꯟꯕꯤꯅꯤ ꯈꯪꯕ꯭ꯔꯦ ꯏꯃꯥꯟꯅꯕꯤꯒꯤ ꯃꯆꯥꯅꯤꯗꯣ ꯈꯪꯉꯦꯀꯣ ꯑꯩꯈꯣꯏꯒꯤ ꯏꯃꯥꯟꯅꯕꯤꯗꯣ
ꯑꯥ
ꯑꯗꯨꯒꯤ ꯃꯆꯥꯅꯤꯗꯤ ꯑꯩ ꯎ ꯌꯥꯗ꯭ꯔꯕꯅꯦ ꯚꯥꯏ
ꯑꯣ ꯦꯔꯤꯄꯨꯔꯥ ꯄꯨꯔꯥ ꯑꯗꯨꯃꯥꯏ ꯍꯦꯡ꯭ꯔꯥ
ꯃꯣꯏꯅꯗꯤ ꯍꯥꯏꯗꯁꯨ ꯃꯣꯏꯒꯤ ꯌꯥꯝꯅ ꯊꯥꯖꯕ ꯑꯃ ꯂꯩꯌꯦꯕ ꯑꯇꯣꯞꯄ ꯄꯨꯔꯛꯂꯝꯒꯅꯤ ꯍꯥꯏꯕꯁꯦ ꯈꯪꯕ꯭ꯔꯥ ꯑꯗꯨ ꯑꯩ ꯎꯔꯕ ꯍꯦꯛꯇꯁꯤ ꯂꯥꯛꯑꯅꯤ ꯑꯩꯁꯨ ꯆꯠꯂꯗꯤ ꯀꯔꯤꯅꯣ ꯄꯨꯔꯛꯇ꯭ꯔꯗꯤ ꯅꯨꯡꯉꯥꯏꯇ꯭ꯔꯦꯕ ꯂꯥꯛꯑꯕꯅꯤꯅꯀꯣ